ꯑꯥ ꯍꯥꯎ
ꯑꯩ ꯀꯩꯅꯣ ꯐꯣꯟ ꯁꯥ ꯖꯠ ꯄꯥꯏꯈꯠꯂꯛꯇ꯭ꯔꯤꯖꯦ ꯀꯩꯒꯤꯅꯣ
ꯚꯥꯏ ꯃꯇꯝ ꯀꯨꯏꯅ ꯅꯪꯅ ꯇꯧꯔꯛꯇꯥꯅ ꯇꯧꯔꯛꯄꯁꯤꯗ ꯑꯩꯗꯤ ꯅꯝꯕꯔꯖꯦ ꯆꯨꯝꯃꯤꯕ꯭ꯔꯥ ꯀꯅꯥꯅꯣꯅ ꯉꯝ ꯄꯨꯉꯛꯎꯔꯦꯅꯦ ꯑꯩꯗꯤ
ꯄꯥꯏꯌꯨꯀꯣ ꯑꯩ ꯁꯥꯎꯟ ꯍꯥꯢꯄꯦꯠ ꯂꯩꯈꯠꯀꯦ ꯑꯥ ꯑꯥ ꯍꯜꯂꯣ
ꯍꯂꯣ ꯇꯥꯏꯌꯦ ꯇꯥꯏꯌꯦ
ꯇꯥꯔꯕꯣ ꯑꯩ ꯢꯇꯥꯎꯕꯤꯉꯣ ꯀꯗꯥꯏ ꯆꯠꯈꯥꯝꯅꯣꯅ ꯑꯩ ꯉꯥꯎꯔꯥ ꯒꯥ ꯂꯩ ꯔꯨꯔꯦꯅꯦ
ꯢꯁ
ꯃꯋꯥ ꯃꯄꯥꯖꯨ ꯇꯥꯒꯤꯗ꯭ꯔꯦ ꯀꯗꯥꯏ ꯆꯈ꯭ꯔꯥꯕꯅꯣ ꯏꯇꯥꯎꯗꯣ ꯃꯥ ꯆꯪꯉꯝꯗꯥꯏꯖꯤꯗ ꯃꯥꯡꯒ꯭ꯔꯥꯕ ꯅꯨꯄꯤꯑꯠ ꯑꯇꯣꯞꯄꯒ ꯆꯦꯜꯂ ꯄꯨꯒꯥ ꯖꯥꯠꯂꯅ ꯏꯕꯨꯉꯣ ꯈꯜꯂꯨꯔꯦꯅꯦ
ꯅꯠꯇꯦꯍꯦ ꯑꯁꯨꯝ ꯁꯨꯃꯥꯏꯟ ꯇꯧꯕꯅꯤꯗꯥ ꯑꯩꯖꯦ ꯍꯨꯖꯤꯀꯥꯟꯖꯦ ꯋꯥꯈꯟꯖꯦ ꯌꯨꯝꯗ ꯁꯨꯝ ꯂꯩꯕꯖꯤꯗ ꯋꯥꯈꯟꯖꯦ ꯖꯥꯠ ꯖꯥꯠ ꯌꯥꯝ ꯈꯜꯂꯛꯑꯕ
ꯑꯥ ꯅꯣꯡꯃꯩ ꯀꯥꯞꯅꯅꯤꯡꯕꯒꯤ ꯋꯥꯈꯜ ꯑꯃ ꯈꯜꯂꯤꯔꯕ ꯍꯧꯖꯤꯛꯁꯦ
ꯅꯠꯇꯦꯗ ꯍꯧꯖꯤꯛꯀꯥꯟꯒꯤ ꯑꯉꯥꯡꯉꯩꯒꯤ ꯏꯗꯨꯀꯦꯁꯟ ꯁꯤꯁꯇꯦꯝꯖꯦ ꯌꯥꯝꯅ ꯁꯣꯏꯖꯤꯜꯂꯛꯄ ꯎꯕꯖꯤꯗ ꯑꯩꯅ ꯋꯥꯈꯟꯖꯦ ꯅꯨꯡꯉꯥꯏꯇꯕ ꯍꯥꯏꯇꯥꯔꯦ ꯆꯤꯟꯇꯥ ꯌꯥꯝ ꯇꯧꯔ ꯂꯩꯔꯦꯕ ꯌꯨꯝꯖꯤꯗ
ꯑꯦ ꯏꯇꯥꯎꯅ ꯅꯨꯡꯉꯥꯏꯇꯕꯗꯣ ꯑꯩꯉꯣꯟꯗ ꯍꯥꯏꯌꯨꯅꯦ ꯀꯔꯤ ꯑꯉꯥꯡꯒꯤ ꯏꯗꯨꯀꯦꯁꯟ ꯁꯤꯁꯇꯦꯝꯗ ꯏꯇꯥꯎꯅ ꯅꯨꯡꯉꯥꯏꯇꯕꯗꯣ ꯑꯩꯉꯣꯟꯗ ꯂꯤꯌꯨ
ꯑꯉꯥꯡꯒꯩꯖꯦ ꯍꯧꯖꯤꯛꯀꯥꯟꯖꯦ ꯐꯣꯟ ꯂꯣꯏꯅ ꯄꯥꯏꯔꯦ ꯑꯗꯨꯒ ꯂꯥꯏꯔꯤꯛ ꯄꯥꯕꯒꯤ ꯃꯍꯨꯠꯇ ꯐꯣꯟꯗ ꯑꯣꯏꯅ ꯄꯥ ꯂꯩꯔꯦ ꯔꯤꯜꯁ ꯇꯝꯗꯅ ꯑꯗꯨꯒ ꯀꯩ ꯍꯥꯏꯅꯤ ꯑ ꯑꯁꯣꯏꯕꯖꯤ ꯕꯣꯕ ꯃꯃꯥ ꯃꯄꯥꯒꯩꯖꯤꯅ ꯑꯉꯥꯡꯒꯩꯖꯦ ꯑꯣꯟꯂꯥꯏꯟ ꯀ꯭ꯂꯥꯁ ꯌꯥꯎꯔꯤꯅꯤ ꯈꯣꯠꯂꯤꯅꯦꯅ ꯐꯣꯟ ꯄꯤꯁꯟꯗꯅꯀꯣ ꯑꯗꯩ ꯐꯣꯟ ꯄꯤꯁꯜꯂꯃꯤꯅ ꯑꯉꯥꯡꯒꯩꯖꯤꯖꯨ ꯐꯣꯟꯗꯣ ꯃꯊꯧ ꯐꯖꯟ ꯁꯤꯖꯤꯟꯅꯔꯦ ꯑꯗꯨꯅ ꯑꯈꯣꯏ ꯃꯅꯤꯄꯨꯔꯆꯤꯗ ꯆꯥꯏꯜ ꯃꯦꯔꯦꯖꯀꯤ ꯔꯦꯠꯁꯦ ꯋꯥꯡꯉꯦ ꯑꯗꯨꯅ ꯑꯉꯥꯡ ꯌꯨꯝꯕꯤ ꯑꯣꯏꯔꯛꯀꯗꯕ ꯃꯣꯏꯖꯤꯅ ꯇꯨꯡꯒꯤ ꯑꯁꯥ ꯂꯩꯔꯤꯕ ꯃꯣꯏꯖꯤꯅ ꯁꯃꯥꯏꯅ ꯇꯧꯁꯤꯜꯂꯛꯑꯃꯤꯅ ꯆꯥꯏꯜ ꯃꯦꯔꯦꯖ ꯊꯣꯛꯆꯜꯂꯛꯄꯗꯒꯤꯗꯤ ꯁꯣ ꯅꯥꯀꯟꯗ ꯄ꯭ꯔꯣ ꯕ꯭ꯂꯦꯝꯖꯦ ꯃꯌꯥꯝ ꯊꯣꯛꯂꯛꯑꯦꯕ ꯢꯗꯨ ꯀꯦꯁꯟꯒꯤ ꯐꯦꯛꯇꯔꯗꯒꯤ ꯑꯃꯅ ꯂꯣꯏꯅ ꯁꯣꯏꯔꯛꯄꯖꯤꯗꯀꯣ ꯑꯩꯖꯦ ꯅꯨꯡꯉꯥꯏꯇꯕ ꯑꯗꯣ ꯃꯃꯥ ꯃꯄꯥꯒꯩꯖꯤꯗ ꯌꯥꯝꯅ ꯑꯦꯋꯥꯔꯅꯦꯁ ꯄꯤꯅꯤꯡꯕ ꯍꯥꯏꯇꯥꯔꯦ
ꯃꯥꯅꯦ ꯆꯨꯝꯃꯦ ꯚꯥꯏ ꯑꯩꯅ ꯅꯪ ꯍꯥꯏꯗꯣ ꯑꯩ ꯍꯟꯗ꯭ꯔꯦꯠ ꯄꯥꯔꯁꯦꯟ ꯆꯨꯝꯃꯦ
ꯎꯝ ꯈꯣꯏꯒꯤ ꯑꯣꯟꯂꯥꯏꯟꯒꯤ ꯀ꯭ꯂꯥꯁꯀꯤꯗꯃꯛ ꯇ ꯑꯣꯏꯔꯒꯖꯨ ꯀꯩ ꯍꯥꯏꯅꯤ ꯁꯤꯝ ꯌꯥꯎꯗꯕ ꯇꯦꯕ꯭ꯂꯦꯠꯀꯨꯝꯕ ꯄꯥꯏꯍꯜꯂꯒ ꯍꯥꯏꯗꯤ ꯁꯤꯝ ꯌꯥꯎꯗꯕ ꯐꯣꯟ ꯄꯥꯏꯍꯟꯕ ꯍ
ꯑ ꯄꯦꯔꯦꯟꯁ ꯒꯩꯅ ꯈꯪꯗꯕ ꯑꯣꯏꯔꯝꯕꯖꯨ ꯌꯥꯏ
ꯍꯧꯖꯤꯛꯇꯤ ꯂꯣꯏ ꯊꯣꯛꯂꯛꯑꯦ ꯀꯣ ꯍꯥꯏꯕꯗꯤ ꯑꯦꯗꯚꯥꯟꯁ ꯑꯣꯏꯔꯛꯄꯩ ꯃꯇꯨꯡ ꯏꯟꯅ ꯐꯣꯟꯖꯦ ꯑꯦꯐꯝꯈꯩ ꯂꯣꯏ ꯂꯣꯛ ꯇꯧꯕ ꯌꯥꯏ
ꯑꯥ ꯌꯥꯏ ꯌꯥꯏ ꯑꯗꯨꯅꯤ
ꯌ ꯑꯦ ꯑꯝꯒꯩ ꯂꯣꯏ ꯂꯣꯛ ꯇꯧꯔꯒ ꯃꯣꯏꯅ ꯌꯥꯎꯔꯤꯕ ꯃꯣꯏꯒꯤ ꯑ ꯁꯤꯁꯇꯦꯝꯗꯣ ꯑꯗꯨ ꯈꯛꯇ ꯑꯣꯄꯟ ꯇꯧꯔꯒ ꯊꯝꯕ ꯌꯥꯏ ꯑꯧ ꯗꯒꯤ ꯑꯗꯨꯏ ꯃꯇꯝꯗꯣ ꯈꯛꯇꯗ ꯑꯈꯣꯏꯒꯤ ꯐꯣꯟꯁꯦ ꯍꯥꯡꯍꯟꯕ ꯑꯗꯨꯒ ꯑꯇꯩ ꯃꯠ ꯇꯝꯗꯅ ꯐꯣꯟꯖꯦ ꯑꯗꯨꯝ ꯂꯣꯛ ꯇꯧꯔ ꯊꯝꯕ
ꯍ
ꯌꯥꯏ
ꯑꯗꯨꯒꯨꯝꯕꯗꯨꯅꯦꯕ ꯑꯩꯅ ꯑꯦꯋꯥꯔꯅꯦꯁ ꯄꯤꯅꯤꯡꯉꯤꯖꯦ ꯑꯗꯨ ꯅꯠꯇꯗꯅ ꯑꯉꯥꯡꯒꯩꯖꯤꯅ ꯄꯥꯝꯕ ꯄꯣꯠꯁꯦ ꯃꯣꯏꯅ ꯁꯨꯝ ꯄꯤꯁꯜꯂꯦ ꯁꯨꯝ ꯄꯤꯁꯜꯂꯦ ꯑꯗꯩꯗꯤ ꯑꯉꯥꯡꯒꯩꯖꯤꯅ ꯒꯥꯔꯤ ꯃꯆꯥ ꯂꯩꯌꯣ ꯂꯩꯁꯜꯂꯦ ꯐꯣꯟ ꯄꯤꯌꯨ ꯄꯤꯁꯜꯂꯦ ꯑꯗꯨꯅ ꯑꯉꯥꯡ ꯍꯧꯖꯤꯛꯀꯤ ꯍꯧꯒꯠꯂꯛꯏꯕ ꯌꯨꯠꯈꯩꯁꯦ ꯂꯣꯏꯅ ꯃꯥꯡꯕ ꯇꯥꯔꯦ ꯁꯤꯗꯅꯤꯃꯤ ꯑꯩꯅ ꯃꯊꯥ ꯁꯥꯔꯤꯖꯦ ꯑꯉꯥꯡꯒꯩꯖꯦ ꯌꯦꯡꯉꯣ ꯑꯌꯨꯛ ꯍꯧꯒꯠꯂꯒ ꯉꯔꯥꯡ ꯂꯥꯏ ꯄꯥꯒꯤꯕꯗꯣ ꯑꯩ ꯀꯥꯎꯕ꯭ꯔꯥ ꯀꯥꯎꯗꯕ꯭ꯔꯅ ꯂꯥꯏ ꯐꯥꯛꯇꯣꯛꯅꯗ꯭ꯔꯦ
ꯆꯨꯝꯃꯤꯅꯦ ꯑꯉꯥꯡ ꯒꯩꯁꯦ ꯑ ꯐꯣꯟꯗ ꯑꯗꯨꯝ ꯂꯥꯏꯆꯨꯔ ꯂꯩꯔꯦꯕ ꯍꯧꯖꯤꯛꯀꯥꯟꯖꯦ ꯑꯧ
ꯃꯥꯅꯦꯕ ꯐꯣꯟꯖꯦ ꯀꯥꯟꯅꯒꯔꯖꯥꯠꯅꯦ ꯐꯣꯟꯖꯦ ꯌꯥꯝꯅ ꯃꯥꯒꯤ ꯀꯥꯟꯅꯒꯖꯅꯦ ꯑꯗꯨ ꯀꯥꯟꯅꯗꯕꯖꯨ ꯃꯥꯒꯤꯖꯨ ꯂꯩ ꯑꯗꯨꯗꯤ ꯑꯗꯣ ꯀꯥꯟꯅꯕꯖꯦ ꯂꯧꯗ꯭ꯔꯦ ꯀꯥꯟꯅꯗꯕꯗ ꯑꯣꯏꯅ ꯇꯧꯔꯦ ꯍꯥꯏꯕ
ꯍꯣꯏꯅꯦ ꯍꯧꯖꯤꯛ ꯀꯥꯟꯒꯤ ꯑꯉꯥꯡ ꯉꯩꯖꯦ ꯀꯥꯟꯅꯕꯗꯨꯕꯨꯗꯤ ꯀꯥꯟꯅ ꯗꯕ ꯗꯨꯅ ꯍꯦꯟꯅ ꯅꯨꯡꯉꯥꯏꯌꯦꯅ ꯈꯟꯗꯅꯅꯦ ꯀꯥꯟꯅꯗꯕꯖꯤꯡꯗꯨꯗ ꯑꯗꯨꯝ ꯆꯠꯂ ꯂꯩꯔꯦꯕ ꯁꯝꯅ ꯍꯥꯏꯔꯕꯗ ꯊꯥꯏꯅ ꯌꯦꯡꯉꯣ ꯅꯍꯥ ꯋꯥꯏ ꯑ ꯑꯈꯣꯏ ꯑꯈꯣꯏꯅ ꯂꯥꯏꯔꯤꯛ ꯇꯝꯃꯛꯄ ꯌꯣꯂꯛꯄꯗ
ꯑꯥ
ꯆꯩꯅ ꯅꯨꯡꯅ ꯄꯣꯄꯥ ꯄꯣꯄꯥ ꯐꯨꯗꯅ ꯈꯨꯗꯨꯝ ꯊꯤꯟꯗꯅ ꯀꯤꯟ ꯊꯤꯟꯗꯅ ꯏ ꯅꯥꯏ ꯇꯥꯟꯅꯔꯤ ꯃꯤ ꯄꯦꯔꯦꯟꯁꯅ ꯐꯨꯕꯗ ꯑꯥ ꯂꯥꯏꯔꯛꯁꯤꯗ ꯆꯩ ꯄꯥꯏꯔꯒ ꯀꯣꯏꯇꯥꯟ ꯇꯥꯟꯅ ꯀꯣꯏꯇꯦꯟ ꯆꯦꯟ ꯁꯦꯟꯗꯟ ꯄꯥꯏꯔꯒ ꯇꯥꯟꯅꯗꯅ ꯃꯁꯩꯗ
ꯑꯥ ꯃꯅꯤꯡ ꯃꯃꯥꯡ ꯐꯥꯎ ꯆꯦꯜꯂꯤꯃꯦꯕ
ꯆꯦꯜꯂꯤꯃꯤ ꯑꯥꯏ ꯌꯨꯝꯖꯦ ꯔꯥꯎꯟ ꯑꯀꯣꯏꯕ ꯆꯦꯜꯂꯤꯃꯤ ꯃꯣꯏ ꯐꯨꯗꯣꯏ ꯇꯥꯟꯅꯗꯅ ꯑꯗꯣ ꯍꯧꯖꯤꯛꯀꯤ ꯑꯉꯥꯡꯒꯩꯗꯤ ꯌꯦꯡꯉꯣꯅꯦ ꯁꯤꯗꯩꯗ ꯈꯔ ꯊꯤꯅ ꯉꯥꯡꯉꯨꯕꯒꯤ ꯍꯦ ꯍꯥꯅ ꯍꯥꯏꯔꯨꯕꯒꯤ ꯁꯤꯗꯩꯗ ꯀꯞ ꯇꯅ ꯂꯥꯎꯗꯅꯥ ꯈꯣꯡꯗꯅ
ꯑꯥ
ꯈꯔ ꯂꯩꯔꯗꯤ ꯆꯥꯏꯜ ꯑꯦꯕ꯭ꯌꯨꯁ ꯀꯥꯏꯅ ꯇꯧꯗꯅ ꯀꯣꯔꯠꯇ ꯄꯨꯈꯠꯂꯛ ꯑꯅꯤ ꯌꯦꯡꯉꯣ
ꯃꯥꯅꯦ ꯃꯥꯅꯦ
ꯁꯤ ꯍꯧꯖꯤꯛꯀꯥꯟꯒꯤ ꯑꯈꯣꯏ ꯀꯩ ꯍꯥꯏꯇꯥꯔꯦ ꯏꯟꯈꯠꯂꯛꯏꯕ ꯑꯉꯥꯡꯒꯩꯖꯤꯗ ꯁꯤꯃꯗꯤ ꯐꯖꯅ ꯁꯣꯏꯔꯦ ꯚꯥꯏ
ꯁꯣꯏꯔꯦ ꯌꯥꯝꯅ ꯁꯣꯏꯕ ꯍꯥꯏꯖꯦ ꯌꯥꯝꯅ ꯁꯣꯏꯒ꯭ꯔꯕ ꯖꯥꯅꯤ ꯍꯨꯖꯤꯛꯁꯦ
ꯆꯂꯖꯦ ꯍꯥꯢꯔꯣ ꯐꯖꯅ ꯁꯣꯏꯌꯦ ꯃꯁꯤꯃꯗꯤ ꯆꯨꯝꯊꯣꯛꯇꯕꯗꯤ ꯌꯥꯔꯣꯏ ꯚꯥꯏ
ꯆꯨꯝꯊꯣꯛꯇꯕꯗꯤ ꯌꯥꯔꯣꯏꯌꯦ ꯑꯗꯨꯗ ꯁꯨꯝ ꯊꯣꯛꯄꯖꯦ ꯌꯥꯝꯅ ꯂꯨꯕ ꯍꯥꯏꯇꯥꯔꯦ ꯎꯝ
ꯄꯦꯔꯦꯟꯁꯅ ꯑꯦꯋꯥꯔꯅꯦꯁ ꯄꯤꯔꯕ ꯅꯪꯅ ꯍꯥꯏꯕꯗꯣ ꯑꯦꯋꯥꯔꯅꯦꯁ ꯄꯤꯔꯒ ꯑꯈꯣꯏꯒꯤ ꯇꯞꯅ ꯇꯞꯅ ꯁꯤꯒꯨꯝꯕ ꯁꯤꯁꯇꯦꯝ ꯂꯩ ꯈꯣꯠꯂꯤ ꯁꯨꯃꯥꯏ ꯁꯨꯃꯥꯏꯅ ꯇꯧꯕ ꯌꯥꯏ
ꯑꯥ
ꯑꯗꯒꯤ ꯑ ꯁꯤꯒꯤ ꯇꯦꯛꯅꯣꯂꯣꯖꯤꯒꯤ ꯑꯦꯗꯚꯥꯟꯇꯦꯖ ꯁꯤꯁꯤ ꯇꯧꯒꯗꯕꯅꯤ ꯈꯣꯠꯀꯗꯕꯅꯤ ꯑꯗꯨꯗꯤ ꯃꯥꯒꯤ ꯗ꯭ꯔꯣꯕꯦꯛꯁ ꯀꯣ
ꯑꯥ
ꯃꯥꯒꯤ ꯄ꯭ꯔꯣ ꯑꯦꯟ ꯀꯣꯟꯁ ꯀꯣ
ꯑ ꯃꯥꯅꯦ ꯃꯥꯅꯦ
ꯄꯦꯔꯦꯟꯁꯇ ꯑꯦꯋꯥꯔꯅꯦꯁ ꯃꯥ ꯄꯤꯕ ꯑꯃ ꯆꯪꯉꯤ
ꯑ ꯏꯇꯥꯎꯖꯦ ꯍꯨꯖꯤꯛ ꯀꯩꯅꯣꯔꯣ ꯐꯦꯟ ꯃꯃꯥꯡꯗꯒ ꯐꯝꯕꯤꯕ꯭ꯔꯣ ꯅꯠꯇ꯭ꯔꯒ ꯒꯥꯔꯤ ꯃꯅꯤꯡꯗꯒ ꯇꯣꯡꯕꯤꯕ꯭ꯔꯣ
ꯑ ꯒꯥꯔꯤ ꯃꯔꯤꯡ ꯃꯅꯤꯡꯗ ꯍꯥꯏꯐꯦꯠ ꯅꯞꯄꯛꯄꯒꯤꯅꯤ ꯚꯥꯏ
ꯑꯣ ꯃꯈꯣꯟꯗꯣ ꯑꯩꯅ ꯈꯣꯏꯒꯤ ꯐꯦꯟꯒꯤ ꯑꯃ ꯂꯥꯛꯄꯒꯨꯝ ꯇꯧꯕ ꯍꯥꯏꯇꯥꯔꯦꯀꯣ ꯕ꯭ꯔꯨ ꯕ꯭ꯔꯨ ꯕ꯭ꯔꯨꯅ ꯑꯣ ꯍꯧꯖꯤꯛꯄꯨꯗꯤ ꯐꯔꯦꯗ ꯑꯗꯣꯟ ꯁꯤꯅꯤ ꯁꯤꯁ ꯑꯩꯅ ꯍꯥꯏꯅꯤꯡꯉꯤꯖꯦ ꯑꯣ ꯑꯈꯣꯏꯒꯤ ꯌꯨꯝ ꯌꯨꯝ ꯍꯥꯏꯕ ꯌꯨꯝ ꯑꯃꯗꯒꯤ ꯑꯩꯅ ꯌꯨꯝ ꯑꯃꯗꯒꯤ ꯌꯨꯝꯖꯤ ꯒꯤ ꯑꯉꯥꯡ ꯌꯨꯝꯗꯨꯗ ꯂꯩꯕ ꯑꯉꯥꯡꯖꯦ ꯑꯩꯅ ꯐꯖꯅ ꯒꯥꯏꯗꯂꯥꯏꯟ ꯇꯧꯗꯅ ꯈꯣꯠꯇꯅ ꯃꯥꯒꯤ ꯊꯧꯒꯜꯂꯣꯟ ꯑꯉꯥꯡ ꯑꯃꯅ ꯑꯍꯟ ꯑꯃꯗ ꯔꯦꯁꯄꯦꯛ ꯀꯃꯥꯏꯟ ꯇꯧꯋꯤ ꯊꯛꯁꯤ ꯈꯥꯁꯤꯅꯆꯤꯡꯕꯖꯦ ꯐꯖꯅ ꯇꯥꯛꯄꯤꯔꯒ ꯌꯨꯝ ꯑꯃꯗꯒꯤ ꯑꯉꯥꯡ ꯑꯃꯖꯦ ꯐꯖꯟ ꯁꯦꯝꯕ ꯃꯇꯝꯗ ꯑꯩꯒꯤ ꯌꯨꯝꯊꯪꯅꯕꯩ ꯑꯉꯥꯡ ꯑꯗꯨꯅ ꯑꯃꯨꯛ ꯑꯩꯒꯤ ꯑꯉꯥꯡꯖꯤꯒ ꯆꯥꯡꯗꯝꯅꯔꯛꯑꯒ ꯃꯥꯖꯨ ꯑꯐꯕ ꯑꯣꯏꯔꯛꯀꯅꯦꯕ
ꯃꯥꯟꯅꯦ ꯃꯥꯥꯟꯅꯦ ꯆꯨꯝꯃꯤ ꯕꯥꯏ
ꯌꯨꯝ ꯑꯃꯗꯒꯤ ꯑꯩꯒꯤ ꯌꯨꯝ ꯑꯩꯒꯤ ꯌꯨꯝꯗꯒꯤ ꯑꯩꯒꯤ ꯌꯨꯝꯊꯪꯅꯕ ꯑꯩꯒꯤ ꯌꯨꯝꯊꯪꯅꯕꯗꯒꯤ ꯑꯩꯒꯤ ꯂꯩꯀꯥꯏ ꯑꯩꯒꯤ ꯂꯩꯀꯥꯏꯗꯒꯤ ꯑꯩꯒꯤ ꯈꯨꯟ ꯑꯩꯒꯤ ꯈꯨꯟꯗꯒꯤ ꯊꯪꯅꯕ ꯈꯨꯟ ꯁꯃꯥꯏꯟ ꯇꯧꯗꯅ ꯑꯈꯣꯏ ꯃꯅꯤꯄꯨꯔꯖꯦ ꯃꯊꯪ ꯃꯅꯥꯎ ꯅꯥꯏꯅ ꯆꯥꯎꯈꯠꯂꯛꯀꯗꯝꯅꯦꯕ
ꯁꯤ ꯑꯈꯣꯏ ꯍꯧꯖꯤꯛ ꯍꯨꯖꯤꯛ ꯂꯩꯔꯤꯕ ꯌꯨꯝ ꯌꯨꯝꯖꯤꯗ ꯂꯩꯔꯤꯕ ꯑꯉꯥꯡꯒꯩꯖꯤꯗꯒꯤ ꯑꯈꯣꯏ ꯑꯈꯣꯏꯅ ꯁꯦꯝꯗꯣꯛ ꯗꯔꯀꯥꯔ ꯑꯣꯏꯕ
ꯑꯈꯣꯏ ꯑꯈꯣꯏꯅ ꯑꯦꯋꯥꯔꯅꯦꯁ ꯄꯤꯕ ꯁꯤ ꯃꯥꯏꯀ꯭ꯔꯐꯣꯟ ꯄꯥꯏꯔꯒ ꯅꯠꯇ꯭ꯔꯒ ꯃꯥꯁ ꯃꯦꯗꯤꯌꯥꯗ ꯑꯦꯋꯥꯔꯅꯦꯁ ꯄꯤꯕꯗ ꯀꯩꯝꯇ ꯀꯥꯟꯅꯔꯣꯏꯕ ꯃꯁꯤꯗ ꯑꯈꯣꯏ ꯌꯨꯝ ꯌꯨꯝꯗꯒꯤ ꯍꯧ ꯍꯥꯟꯅ ꯍꯦꯛ ꯍꯧꯔꯕ ꯏꯁꯥ ꯏꯁꯥꯅ ꯊꯧꯗꯥꯡ ꯂꯧꯅꯔꯒ ꯁꯤꯗꯟꯗ ꯑꯐꯕ ꯑꯣꯏꯔꯛꯀꯅꯦꯕ
ꯃꯥꯥ ꯃꯥꯥꯏ ꯆꯨꯝꯃꯤ ꯄꯦꯔꯦꯟꯁ ꯍꯥꯟꯅ ꯒ꯭ꯌꯥꯟ ꯇꯥꯕ ꯑꯃ ꯗꯀꯥꯔ ꯇꯥꯏ ꯍꯥꯏꯕ
ꯃꯥꯅꯦꯕ ꯑꯩ ꯍꯥꯏꯅꯤꯡꯉꯤꯖꯦ ꯄꯦꯔꯦꯁ ꯈꯩꯁꯦ ꯉꯁꯤ ꯑꯈꯣꯏꯅ ꯑꯈꯣꯏꯅ ꯐꯣꯟꯖꯤꯅ ꯂꯧꯔꯤꯖꯦ ꯌꯦꯡꯉꯣ ꯑꯈꯣꯏꯅ ꯍꯧꯖꯤꯛ ꯐꯣꯟꯖꯤꯅ ꯂꯧꯁꯜꯂꯤꯕ ꯑꯈꯣꯏ ꯀꯥꯟꯅꯕꯖꯦ ꯍꯨꯖꯤꯛ ꯏꯇꯥꯎꯒ ꯑꯩꯒ ꯋꯥꯔꯤ ꯁꯥꯟꯅꯩ ꯏꯇꯥꯎꯒ ꯑꯩꯒ ꯋꯥꯔꯤ ꯁꯥꯟꯅꯗꯅ ꯍꯧꯖꯤꯛ ꯆꯥꯎꯈꯠ ꯊꯧꯔꯥꯡꯒꯤ ꯃꯇꯥꯡꯗ ꯉꯥꯡꯅꯔꯤꯕ ꯁꯤ ꯐꯣꯟꯒꯤ ꯀꯥꯟꯅꯕꯅꯦꯕ ꯍꯨꯖꯤꯛꯀꯥꯟꯗꯤ ꯃꯁꯤ ꯇꯧꯗ꯭ꯔꯦꯃꯤ ꯐꯣꯟꯖꯦ ꯇꯧꯕꯧ ꯏꯀꯥꯏꯅꯔꯦꯃꯤ ꯐꯣꯟꯖꯤꯗ ꯍꯦꯟꯗꯣꯛꯇꯅ ꯃꯥꯒꯤ ꯃꯦꯁꯤꯁꯇꯒ ꯑꯁ ꯅꯨꯡꯉꯥꯏꯔꯤꯕꯣ ꯑꯁ ꯑꯗꯨ ꯑꯗꯥ ꯍꯥꯏꯅꯔ ꯂꯣꯏꯅꯔꯦꯕ ꯋꯥꯔꯤ ꯁꯥꯟꯅꯕꯖꯦ ꯑꯈꯣꯏꯒꯤ ꯊꯥꯝꯒꯤ ꯔꯤꯆꯥꯔꯖ ꯀꯥꯞꯁꯟꯒ꯭ꯔꯒ ꯈꯣꯏꯒꯤ ꯑꯟꯂꯤꯃꯤꯇꯦꯠ ꯀꯣꯜꯖꯦ ꯀꯩꯝ ꯁꯤꯖꯤꯟꯅꯗꯕꯤ ꯃꯥꯡꯍꯜꯂꯦꯕ
ꯃꯥꯟꯅꯦ
ꯍꯨꯖꯤꯛ ꯑꯈꯣꯏ ꯅꯣꯡ ꯐꯥꯗꯣꯛ ꯑꯈꯣꯏ ꯀꯣꯜ ꯇꯧꯅꯗꯅ ꯈꯣꯠꯇꯅ ꯋꯥꯔꯤ ꯋꯥꯇꯥꯏ ꯁꯥꯟꯅꯗꯅ ꯀꯅꯥꯅ ꯀꯔꯤ ꯇꯧꯔꯤ ꯀꯔꯤ ꯇꯧꯔꯤ ꯑꯈꯣꯏ ꯋꯥꯈꯟ ꯑꯩ ꯀꯔꯝꯕ ꯕꯤꯌꯨꯅꯦꯁꯄꯨ ꯇꯧꯔꯒ ꯄꯨꯟꯁꯤꯖꯤꯕꯨ ꯆꯥꯎꯈꯠꯄ ꯌꯥꯔꯤꯕꯒꯦ ꯍꯧꯖꯤꯛꯀꯥꯟ ꯃꯇꯝꯁꯖꯤꯅ ꯀꯔꯤ ꯆꯠꯅꯔꯤ ꯑꯦ ꯏꯇꯥꯎꯒꯤ ꯏꯆꯥꯅ ꯀꯔꯤ ꯀꯗꯥꯏꯗ ꯀ꯭ꯂꯥꯁ ꯀꯌꯥ ꯀꯥꯔꯤ ꯀꯩꯗꯧꯔꯤ ꯏꯁ ꯃꯗꯨꯒꯤ ꯃꯥꯅ ꯇꯝꯃꯤꯕ ꯂꯥꯏꯔꯤꯛꯁꯤꯅ ꯐꯩ ꯒꯥꯅ ꯑꯈꯣꯏ ꯃꯁꯦꯟ ꯇꯥꯊꯣꯛ ꯇꯥꯁꯤꯟ ꯇꯧꯔꯒꯗꯤ ꯁꯤ ꯐꯣꯟꯒꯤ ꯀꯥꯟꯅꯕꯅꯦꯕ ꯑꯗꯣ ꯈꯣꯏꯅ ꯃꯁꯤꯒꯤꯗꯗꯤ ꯅꯠꯇꯦ ꯑꯗꯨꯒ ꯑꯈꯣꯏꯅ ꯔꯤꯜꯁ ꯈꯔ ꯌꯦꯡ ꯑꯗꯒꯤ ꯌꯨꯇ꯭ꯌꯨꯨꯞ ꯈꯔ ꯌꯦꯡ ꯇꯧꯔꯒ ꯅꯣꯡꯃꯒꯤ ꯗꯇꯥ ꯈꯔ ꯂꯣꯏꯁꯜꯂꯒ ꯃꯁꯤꯗ ꯐꯣꯟꯖꯦ ꯑꯈꯣꯏꯅ ꯑꯇꯥꯡ ꯑꯇꯥꯡꯕꯗꯤ ꯄꯥꯏꯅꯔꯒ ꯐꯣꯟꯒꯤ ꯀꯥꯟꯅꯕꯖꯦ ꯁꯨꯡꯂꯧ ꯂꯧꯁꯟꯗ꯭ꯔꯦꯕ ꯑꯈꯣꯏꯖꯦ
ꯃꯥꯅꯦ
ꯑꯗꯨꯅ ꯐꯣꯟꯒꯤ ꯀꯥꯟꯅꯕꯖꯦ ꯑꯐꯕ ꯂꯝꯕꯤꯗ ꯂꯧꯖꯦꯕ
ꯈ꯭ꯋꯥꯏꯗꯩ ꯁꯣꯏꯕ ꯍꯥꯏꯔꯒꯅ ꯃꯣꯏꯅ ꯍꯧꯖꯤꯛ ꯒꯦꯝꯗ ꯑꯦꯗꯤꯛ ꯆꯨꯔꯛꯄꯖꯦ ꯈꯣꯏꯒꯤ ꯑ ꯃꯣꯕꯥꯏꯜ ꯃꯣꯕꯥꯏꯜ ꯐꯣꯟꯒꯤ ꯒꯦꯝꯗ ꯍꯧꯖꯤꯛ ꯃꯣꯏꯖꯦ ꯌꯥꯝꯅ ꯑꯦꯗꯤꯛ ꯍꯦꯟꯅ ꯆꯨꯁꯟꯕ ꯍꯥꯏꯒꯗ꯭ꯔ ꯍꯧꯖꯤꯛꯀꯤ ꯖꯦꯅꯔꯦꯁꯟꯖꯦꯀꯣ ꯀꯥ ꯍꯦꯟꯅ ꯆꯨꯁꯟꯕꯀꯣ
ꯎꯝ
ꯑꯗꯨꯅ ꯃꯔꯝ ꯑꯣꯢꯔꯒꯅꯦꯕ ꯉꯍꯥꯛꯇ ꯑꯈꯣꯢꯒꯤ ꯐꯣꯟꯖꯦ ꯍꯦꯛ ꯃꯨꯟꯒꯦ ꯇꯧꯔꯨꯕꯒ ꯑꯈꯣꯢꯒꯤ ꯊꯝꯃꯣ ꯂꯥꯢꯔꯤꯛ ꯄꯥꯎꯒ ꯍꯥꯢꯔ ꯀꯥꯟꯗꯒ ꯍꯥꯢꯒꯦ ꯇꯧꯕꯒ ꯑ ꯀꯞꯇ ꯅꯤꯡꯉꯥꯢꯒ ꯇꯧꯕ ꯑꯗꯩ ꯑ ꯑꯈꯣꯢꯒꯤ
ꯊꯣꯛꯈꯤꯕ ꯃꯇꯝꯗ ꯃꯥꯖꯤꯒꯤ ꯄꯨꯟꯖꯤ ꯍꯤꯡꯕ ꯉꯝꯃꯔꯣꯢ ꯍꯥꯢꯕꯒꯤ ꯑꯉꯥꯡꯈꯩꯒꯤ ꯃꯥꯏꯟꯁꯤꯗ ꯑꯃ ꯌꯥꯎꯁꯜꯂꯛꯑꯦꯕ ꯍꯧꯖꯤꯛꯁꯦ
ꯑꯥ ꯑꯧꯗꯒꯤ ꯍꯧꯖꯤꯛꯀꯥꯟꯒꯤ ꯄꯦꯔꯦꯟꯁꯤꯅ ꯑꯃꯨꯛꯀꯣ ꯊꯕꯛꯁꯦ ꯀꯣꯝꯅꯤꯡꯕꯒꯤ ꯑꯈꯣꯢꯒꯤ ꯐꯣꯟꯖꯦ ꯄꯤꯁꯜꯂꯒ ꯑ ꯐꯣꯟꯗꯣ ꯑꯗꯨꯝ ꯌꯦꯡꯍꯜꯂꯒ ꯃꯥ ꯊꯕꯛ ꯑꯇꯣꯞꯄ ꯇꯧꯕ ꯌꯥꯅꯕꯒꯤ ꯊꯕꯛ ꯀꯣꯝꯃꯦꯗꯅ ꯑꯗꯨ ꯑꯣꯢꯔꯒꯗꯤ
ꯃꯥꯅꯦ ꯃꯥꯅꯦ
ꯑ ꯑꯗꯨꯒꯤ ꯁꯦꯟꯁꯇ ꯍꯥꯏꯇꯥꯔꯦꯀꯣ ꯑꯗꯨꯒꯤ ꯁꯦꯟꯁꯇ ꯉꯥꯛꯇ ꯆꯠꯈꯤꯕ
ꯎꯝ
ꯃꯁꯤꯁꯨ ꯄꯦꯔꯦꯟꯁꯀꯤ ꯑꯁꯣꯢꯕ ꯌꯥꯝꯅ ꯆꯥꯎꯕ ꯑꯁꯣꯢꯕ ꯑꯃꯅꯤꯀꯣ ꯃꯣꯢꯅ ꯊꯕꯛꯁꯦ ꯀꯣꯝꯅꯤꯡꯉꯛꯄ ꯑ ꯊꯥꯢꯅꯒꯤ ꯑꯗꯨꯃꯥꯢꯅ ꯌꯥꯝꯅ ꯈꯔ ꯏꯁꯇ꯭ꯔꯤꯛ ꯌꯥꯝꯅ ꯑꯣꯢꯗ꯭ꯔꯒꯁꯨ ꯚꯥꯢ ꯈꯔꯗꯤ ꯏꯁꯇ꯭ꯔꯤꯛ ꯑꯣꯢꯕ ꯑꯃꯗꯤ ꯆꯪꯉꯤꯕ ꯅꯪ ꯑꯩꯈꯣꯢꯗ ꯌꯦꯡꯉꯨꯅꯦ ꯊꯥꯢꯅ ꯑꯩꯈꯣꯢꯅ ꯇꯨꯔꯦꯟꯗ ꯏꯔꯨꯖꯕ ꯆꯠꯄ ꯃꯇꯝꯗ ꯑꯁꯤꯗ ꯌꯦꯡꯉꯣ ꯇꯧꯔꯤꯗꯣ ꯌꯦꯡꯉꯣꯕ ꯏꯃꯥꯟꯅꯕꯒꯩ ꯁꯤꯗ ꯑ ꯐꯨꯠꯕꯣꯜ ꯁꯥꯟꯅꯕ ꯆꯠꯄꯕꯨꯛꯇ ꯌꯦꯡꯉꯣꯕ ꯇꯧꯔꯤꯅꯦꯕ ꯑ ꯌꯨꯝꯒꯤ ꯃꯈꯥ ꯂꯩꯇꯦ ꯍꯥꯢꯅꯔꯝꯃꯤꯅꯦꯕ ꯍꯥꯟꯅꯗꯤ
ꯃꯥꯅꯦ ꯁꯥꯟꯅꯕ ꯆꯠꯄꯗꯣ ꯑꯐꯕ ꯁꯥꯟꯅꯕ ꯍꯛꯆꯥꯡ ꯐꯅꯤꯉꯥꯏ ꯕꯣꯜ ꯁꯥꯟꯅꯕ ꯆꯠꯄꯖꯦ ꯑꯗꯨꯕꯥꯎ ꯉꯥꯡꯉꯤꯅꯦꯕ
ꯄꯦꯔꯦꯟꯁꯈꯩꯁꯤꯅ ꯑꯃꯨꯛ ꯑꯉꯥꯡꯒꯩꯗꯣ ꯐꯣꯟꯗ ꯌꯦꯡꯉꯒ ꯑꯗꯨꯝ ꯊꯝꯃꯕꯅꯤꯅ ꯑꯃꯨꯛ ꯃꯁꯥꯖꯦ ꯄꯕ ꯄꯠꯊꯔꯒ ꯁꯥꯟꯅꯕ ꯊꯣꯛꯇꯦꯅ ꯑꯃꯨꯛ ꯍꯥꯢꯕꯤꯔꯤꯅꯦꯕ
ꯑ ꯑꯣꯅꯔꯦ ꯔꯦ ꯍꯥꯢꯕꯅꯤꯗ ꯃꯇꯝꯖꯦ ꯇꯥꯢꯌꯣꯟꯅꯔꯛꯑꯦ ꯍꯥꯢꯕꯅꯤꯗ
ꯑꯗꯨꯅꯤ ꯁꯤ ꯈꯔ ꯆꯨꯝꯊꯣꯛꯄ ꯑꯃꯗꯤ ꯆꯪꯉꯦ ꯑꯩꯈꯣꯢ ꯅꯣꯢ ꯍꯧꯒꯠꯂꯤꯕ ꯑꯩꯈꯣꯢꯒꯤ ꯍꯧꯖꯤꯛ ꯄꯦꯔꯦꯟꯁ ꯑꯣꯏꯔꯛꯀꯗꯧꯔꯤꯕꯀꯣ ꯑꯣꯢꯔꯛꯑꯕ ꯇꯥꯎꯋꯣꯢ ꯑꯗꯒꯤ ꯑꯩꯈꯣꯢ ꯑꯣꯢꯔꯛꯀꯗꯧꯔꯤꯕ ꯑꯩꯈꯣꯢꯅ ꯃꯁꯤ ꯇꯨꯡꯒꯤ ꯈꯜꯂꯒꯀꯣ
ꯑ
ꯈꯔ ꯈꯔ ꯈꯤꯠꯇꯪ ꯈꯟꯗꯔꯒ ꯌꯥꯝꯅ ꯁꯦꯝꯗꯣꯛꯄ ꯉꯝꯗ꯭ꯔꯒꯖꯨ ꯈꯤꯇꯪ ꯈꯤꯇꯪ ꯑꯥ
ꯈꯔ ꯃꯈꯩ ꯁꯦꯝꯗꯣꯛꯑꯒꯗꯤ ꯈꯔ ꯈꯔ ꯑꯗꯨꯨꯗꯅ ꯃꯌꯥꯝ ꯑꯃ ꯃꯄꯨꯡ ꯐꯥꯔꯛꯇꯣꯢꯅꯦ ꯍꯥꯢꯕꯅꯤꯅ ꯑꯩꯒꯤ ꯌꯨꯝꯗꯒꯤ ꯈꯤꯖꯤꯛ ꯑꯩꯒꯤ ꯌꯨꯝꯒꯤ ꯈꯤꯖꯤꯛ ꯑꯅ ꯑꯗꯨ ꯑꯣꯢꯔꯒꯗꯤ ꯉꯥꯎꯁꯟꯅꯕ ꯑꯉꯥꯡ ꯍꯥꯢꯗꯤ ꯑꯉꯥꯡ ꯗꯣꯟ ꯗꯣꯟ ꯂꯥꯛꯇꯨꯢꯅꯤꯗꯅ ꯁꯨꯃꯥꯢꯅ ꯍꯥꯏꯗꯤ ꯒ꯭ꯌꯥꯟ ꯇꯥꯕ ꯑꯉꯥꯡ ꯑꯉꯥꯡ ꯇꯔꯥ ꯇꯤꯟꯅꯕꯗ ꯑꯉꯥꯡ ꯅꯤꯄꯥꯟ ꯒ꯭ꯌꯥꯟ ꯇꯥꯔꯒꯗꯤ ꯂꯝꯍꯦꯟꯕ ꯑꯉꯥꯡ ꯑꯅꯤꯗꯨꯅ ꯀꯩꯁꯨ ꯗꯣꯃꯤꯅꯦꯠ ꯇꯧꯕ ꯉꯝꯃꯣꯢꯕ ꯃꯣꯢ ꯑꯐꯕꯒꯤ ꯃꯇꯧ ꯇꯝꯃꯛꯀꯅꯤꯕ ꯑꯗꯨꯅꯦ ꯍꯥꯢꯖꯦ ꯑꯗꯨꯅ ꯑꯐꯕ ꯑꯉꯥꯡ ꯈꯔ ꯃꯁꯤꯡ ꯌꯥꯝ ꯅꯝꯅ ꯄꯨꯊꯣꯛꯢꯉꯩ ꯐꯒꯠꯂꯛꯄꯖꯦ ꯄ꯭ꯔꯣꯒ꯭ꯔꯦꯁꯇꯣ ꯂꯩꯔꯛꯇꯣꯢꯅꯦꯕ ꯁꯤꯅꯤꯗ ꯑꯗꯣ ꯐꯠꯇꯕꯅ ꯌꯥꯝꯈ꯭ꯔꯒꯗꯤ ꯑꯐꯕ ꯅꯝꯊꯔꯛꯇꯣꯏꯅꯦꯕ ꯑꯁ ꯁꯤꯅꯤꯁꯦ ꯑꯩꯁꯨ ꯃꯊꯥꯖꯦ ꯁꯥꯔꯦꯖꯤ ꯊꯝꯍꯧꯔꯒꯦ
ꯑ ꯊꯝꯃ